ꯀꯔꯤ ꯅꯪ ꯕꯣꯏꯁꯇ ꯊꯥꯔꯛꯄꯗꯣ
ꯑꯩ ꯅꯪꯉꯣꯟꯗ ꯇꯧꯔꯛꯀꯦꯅ ꯍꯥꯏꯕꯅꯦ ꯑꯗꯨꯒ ꯅꯪꯒꯤ ꯅꯪꯒꯤ ꯍꯥꯟꯅ ꯂꯥꯛꯈ꯭ꯔꯥꯕ ꯑꯩꯒꯤꯗꯣ ꯍꯦꯛꯇ ꯌꯥꯒꯟꯗꯕꯀꯣ ꯑꯗꯣ ꯌꯥꯕ꯭ꯔꯥ ꯑꯗꯨꯝ ꯌꯦꯡꯒꯦ ꯇꯧꯕꯅꯦ
ꯎꯝ
ꯑꯩꯒꯤ ꯅꯦꯠꯋꯥꯛꯅꯔꯥ ꯀꯔꯤꯅꯔꯥ ꯈꯪꯗꯦ ꯅꯪꯒꯤ ꯃꯤꯡꯁꯦ ꯑꯗꯨꯝ ꯊꯣꯛꯑꯦ ꯑꯇꯣꯞꯄꯗ ꯐꯣꯟ ꯇꯧꯔꯁꯨ ꯀꯔꯤꯔꯥ
ꯈꯪꯗꯦ
ꯅꯪꯒꯤ ꯃꯤꯡ ꯑꯁꯤ ꯃꯤꯡꯖꯦ ꯑꯗꯨꯝ ꯊꯣꯛꯑꯦ ꯑꯗꯨꯒ ꯑꯩꯒꯤ ꯄꯩꯁꯥ ꯃꯥꯡꯉꯦ ꯇꯧꯋꯦ
ꯆꯦꯁ
ꯁꯦꯡꯕꯅꯦ ꯅꯪꯒꯤ ꯃꯤꯡ ꯑꯗꯨꯝ ꯊꯣꯛꯑꯦ ꯑꯇꯣꯞꯄꯗ ꯇꯧꯒꯦ ꯇꯧꯔꯀꯥꯟꯗꯀꯣ ꯃꯤꯡ ꯍꯥꯟꯅ ꯊꯣꯂꯛꯄꯗꯣ ꯑꯗꯨꯝ ꯅꯪꯒꯤ ꯃꯤꯡ ꯑꯁꯤ ꯃꯤꯡꯁꯦ ꯑꯗꯨꯝ ꯊꯣꯛꯑꯦ ꯀꯣꯔꯤꯔꯣ ꯁꯤꯁꯦ
ꯑꯩꯅ ꯇꯧꯕꯒꯤꯅꯤꯅꯦ ꯑꯗꯨꯗꯤ
ꯅꯠꯇꯦ ꯑꯁꯤ ꯇꯧꯕ ꯂꯣꯏꯔꯒ ꯑꯗꯨꯝ ꯇꯧꯔꯁꯨ ꯑꯩ ꯉꯔꯥꯡ ꯑꯇꯩꯗꯁꯨ ꯑꯗꯨꯝ ꯇꯧꯋꯦ ꯑꯗꯨ ꯃꯇꯝꯗꯨꯁꯨ ꯅꯪꯒꯤ ꯍꯥꯟꯅ ꯑꯁꯤ ꯃꯤꯡꯁꯦ ꯊꯣꯛꯑꯦꯗꯅ ꯑꯗꯨꯒ ꯑꯩꯅ ꯃꯥꯡꯍꯜꯂꯒ ꯑꯗꯨꯝ ꯑꯇꯣꯞꯄꯅ ꯃꯤꯗ ꯑꯗꯨꯝ ꯇꯧꯕꯅꯦ
ꯑꯗꯨꯗꯤ ꯃꯍꯧꯁꯥꯅꯤ ꯀꯩꯅꯣ ꯅꯪꯅ ꯍꯥꯟꯅ ꯃꯥꯡꯍꯟꯗꯕꯒꯤꯔ
ꯃꯥꯡꯍꯜꯂꯦ ꯑꯩꯅ ꯑꯗꯨꯝ ꯃꯥꯡ ꯁꯦꯡꯗꯣꯛꯑꯦꯕ
ꯉꯔꯥꯡ ꯆꯨꯖꯥꯛ ꯂꯧꯕ꯭ꯔꯥ ꯅꯣꯏ
ꯀꯗꯥꯏꯗ ꯂꯧꯗꯦ
ꯑꯩꯈꯣꯏ ꯃꯈꯥꯗꯒꯤꯗꯣ ꯌꯣꯟꯕꯅꯤꯅꯦ
ꯍꯥꯎꯕ꯭ꯔꯣ
ꯍꯥꯎꯗꯦ ꯊꯨꯝꯗꯦꯕ
ꯊꯨꯝꯗꯧ ꯃꯥꯟꯗꯦ ꯍꯥꯏꯅ ꯑꯩꯁꯨ ꯂꯧ
ꯀꯟꯁꯨ ꯀꯜꯂꯦ ꯀꯟꯁꯨ ꯀꯜꯂꯦ ꯑꯗꯨꯒ ꯀꯟꯁꯤꯡꯅ ꯑꯗꯨꯝ ꯀꯜꯂꯦ ꯅꯧꯕꯁꯦ ꯌꯥꯝ ꯅꯧꯕ ꯀꯣ ꯆꯞ ꯆꯥꯕ ꯃꯇꯝꯗ ꯑꯗꯨ
ꯀꯌꯥ ꯆꯥꯝꯃꯒꯤ ꯀꯌꯥ ꯇꯧꯒꯦ
ꯆꯥꯝꯃꯒꯤ ꯃꯥꯄꯟ ꯇꯧꯋꯦꯕ
ꯅꯣꯏ ꯂꯧꯕ꯭ꯔꯣ
ꯍꯣꯏ ꯂꯧꯋꯦ ꯍꯥꯎꯇꯦ
ꯍꯧꯖꯤꯛ ꯍꯥꯎꯁꯨ ꯍꯥꯎꯔꯣꯏ ꯍꯥꯏꯗꯤ ꯅꯣꯡ ꯌꯥꯝ ꯇꯥꯕꯗꯣ ꯅꯣꯡ ꯌꯥꯝ ꯆꯨꯕꯗꯣ ꯃꯍꯥꯎ ꯂꯩꯇꯦꯕ ꯑꯩꯈꯣꯏꯒꯤ
ꯆꯥꯕꯗꯤ ꯍꯥꯎꯒꯅꯦꯕꯀꯣ ꯃꯣꯏꯒꯤꯗꯨꯗꯤ ꯅꯣꯡꯃ ꯑꯗꯨꯝ ꯍꯦꯛꯑꯒ ꯊꯝꯈ꯭ꯔꯕꯅꯦ ꯍꯥꯏꯌꯦꯕ
ꯅꯠꯇꯕ ꯑꯩꯈꯣꯏꯒꯤꯗꯨꯁꯨ ꯀꯩꯅꯣꯅꯦ ꯑꯩꯈꯣꯏ ꯌꯨꯝ ꯃꯃꯥꯡꯗ ꯍꯤꯡꯒꯣꯜ ꯃꯆꯥ ꯂꯩꯕꯗꯣ
ꯎꯝ
ꯑꯗꯨ ꯉꯔꯥꯡ ꯍꯦꯛꯑꯒ ꯆꯥꯏꯌꯦꯕ
ꯑꯦ ꯆꯥꯕ ꯌꯥꯔꯕꯅꯦ ꯅꯧꯗ꯭ꯔꯤꯕꯣ
ꯆꯥꯏ ꯉꯔꯥꯡ ꯆꯥꯏ ꯑꯗꯨ ꯍꯥꯎꯇꯦ ꯊꯨꯝꯗꯦ ꯃꯍꯥꯎ ꯁꯨꯛ ꯂꯩ ꯂꯩꯇꯕꯗꯣ ꯅꯣꯡ ꯆꯨꯃꯟꯕꯒꯤ ꯃꯍꯥꯎ ꯂꯣꯏꯅ ꯆꯠꯄ ꯃꯥꯜꯂꯦ ꯍꯥꯏꯔꯤꯅꯦ
ꯆꯤꯡꯒꯤꯔꯣ ꯑꯗꯣ
ꯍꯣꯏ ꯑꯍꯥꯎꯕ ꯖꯥꯠꯅꯦ ꯃꯆꯨꯁꯨ ꯉꯥꯡꯉꯒ ꯈꯣꯠꯇꯣꯛꯑꯀꯥꯟꯗ ꯉꯥꯡꯕꯅꯦ
ꯎꯝ ꯆꯨꯖꯥꯛꯁꯨ ꯊꯥꯔꯁꯨ ꯐ ꯌꯥꯝ ꯐꯖꯅ ꯍꯧꯗꯦꯗ ꯑꯩꯈꯣꯏꯗꯗꯤ ꯀꯩꯒꯤꯔꯥ ꯈꯪꯗꯦ
ꯅꯣꯏ ꯌꯨꯝꯗ ꯍꯧꯕ꯭ꯔꯣ ꯊꯥꯕ꯭ꯔꯣ ꯅꯠꯇ ꯅꯠꯇꯔꯒ ꯢꯈꯣꯜꯗꯥ
ꯃꯈꯥꯗ ꯌꯥꯝ ꯊꯥꯕꯅꯦ ꯍꯧ
ꯃꯈꯥ ꯅꯣꯏ ꯃꯈꯥꯒꯤꯗꯣ ꯀ ꯅꯨꯡꯁꯥ ꯐꯪꯗꯕꯒꯤ ꯑꯣꯏꯔꯝꯅꯤ ꯅꯣꯏꯒꯤ ꯎ ꯀꯩꯅꯣ ꯑꯣ ꯀꯩꯅꯣ ꯎꯆꯤ ꯌꯥꯝꯔꯝꯒꯅꯤ
ꯍꯧꯖꯤꯛꯇꯤ ꯆꯥꯕ ꯌꯥꯗ꯭ꯔꯤꯕꯅꯤꯅ ꯎꯆꯤꯁꯨ ꯆꯥꯗ꯭ꯔꯤ ꯍꯧꯖꯤꯛꯇꯤ ꯍꯌꯦꯡꯋꯥꯏ ꯃꯤꯅ ꯆꯥꯕ ꯌꯥꯔꯦ ꯍꯥꯏꯕ ꯀꯥꯟꯗ ꯃꯣꯏꯁꯨ ꯍꯧꯗꯣꯏꯅꯤ
ꯎꯆꯤ ꯌꯥꯝꯃꯦꯈꯣꯏ ꯌꯨꯝ ꯃꯅꯥꯛꯀꯤꯁꯤꯗꯤ ꯑꯩꯈꯣꯏꯒꯤꯁꯨ ꯑꯗꯨꯝ ꯂꯣꯏꯅ ꯆꯥꯊꯣꯛꯄꯅꯦ
ꯀꯤꯍꯣꯝ ꯃꯇꯝ ꯑꯃꯨꯛ ꯌꯧꯕ ꯃꯥꯜꯂꯦ ꯍꯟꯗꯛ
ꯀꯤꯍꯣꯝ ꯆꯥꯅꯤꯡꯉꯦ
ꯆꯥꯕ ꯐꯪꯉꯔꯣꯏ
ꯐꯪꯉꯔꯣꯏ
ꯑꯩꯈꯣꯏꯒꯤ ꯇꯔꯦꯠ ꯅꯤꯄꯥꯟꯒꯨꯝꯕꯗꯤ ꯄꯥꯜꯂꯦ ꯉꯔꯥꯡ ꯑꯃ ꯃꯆꯥ ꯑꯃ ꯃꯨꯟꯕꯒꯤꯀꯣ ꯄꯨꯔꯛꯑꯦ ꯃꯥꯅ ꯃꯊꯛꯇ
ꯑꯦꯁ ꯀꯗꯥꯏ ꯅꯣꯏ ꯏꯪꯈꯜ ꯀꯗꯥꯏꯗ ꯃꯊꯛꯇꯒꯤ
ꯑꯩꯈꯣꯏ ꯃꯊꯛꯇ
ꯑꯣ ꯍꯧꯕ꯭ꯔꯣ
ꯍꯧꯋꯦ ꯍꯣꯏ ꯑꯩꯈꯣꯏ ꯈꯨꯟꯗꯗꯤ ꯀꯤꯍꯣꯝ ꯌꯥꯝ ꯆꯥꯅꯩ ꯑꯗꯨꯒ ꯀꯩꯅꯣ ꯎꯝ ꯑꯩꯈꯣꯏ ꯃꯈꯥꯗ ꯂꯩꯕꯗꯣ ꯈꯪꯕ꯭ꯔꯥ
ꯎꯝ
ꯎꯝ ꯂꯣꯛ ꯃꯅꯥꯛꯇ ꯕꯤꯜꯗꯤꯡ ꯁꯥꯕꯗꯣ
ꯎꯝ
ꯃꯣꯏ ꯃꯊꯛꯀꯤꯗꯣ ꯈꯪꯕ꯭ꯔꯥ ꯑꯣ ꯑꯣ ꯑꯣ ꯃꯣꯏꯒꯤꯗꯨꯁꯨ ꯌꯥꯝ ꯄꯥꯟꯕꯅꯦ ꯃꯣꯏ ꯁꯨꯃꯥꯡ ꯃꯅꯥꯛꯇꯣ ꯂꯝꯕꯤ ꯃꯅꯥꯛꯇꯣ ꯌꯥꯝ ꯆꯥꯎꯋꯦ ꯃꯣꯏꯒꯤꯗꯤ ꯄꯥꯝꯕꯤꯁꯨ ꯌꯥꯝ ꯅꯦꯝꯃꯦꯕ ꯑꯗꯣ ꯌꯥꯝ ꯆꯥꯎꯋꯤ
ꯑꯣ ꯑꯣ ꯑꯗꯨ ꯄꯥꯟꯕ ꯍꯧꯔꯕꯣ ꯃꯣꯏ ꯊꯥ ꯆꯍꯤ ꯑꯅꯤ
ꯇ
ꯑꯣ ꯀꯨꯟ ꯄꯥꯝꯕꯤꯗꯣ ꯀꯨꯟꯃꯨꯛ ꯁꯨꯔꯝꯒꯅꯤ ꯀꯣ
ꯎ ꯁꯨꯔꯝꯒꯅꯤ ꯌꯥꯝ ꯄꯥꯟꯕꯅꯦꯕ
ꯑꯣ ꯃꯤ ꯏꯗꯤ ꯄꯣꯛꯙꯥꯙꯥ ꯄꯉꯥ ꯄꯨꯡꯆꯥꯥ ꯆꯥꯏ ꯑꯩꯈꯣꯏꯗꯤ ꯊꯥꯁꯨ ꯊꯥꯗꯦ ꯍꯧꯁꯨ ꯍꯧꯗꯦ
ꯆꯟꯥꯟꯕ ꯍꯧꯔꯕꯣ
ꯑꯁꯤ ꯀꯩꯅꯣ ꯑꯣꯀꯣꯟ ꯃꯅꯥꯛꯀꯤꯗꯨꯔꯣ
ꯑꯣ ꯑꯗꯣ
ꯄꯥꯟꯗꯦꯗ ꯑꯃ ꯑꯅꯤꯈꯛꯇꯪ ꯄꯥꯜꯂꯦ ꯂꯩꯍꯥꯎ ꯐꯥꯝꯃꯟꯕꯒꯤꯔ ꯈꯪꯗꯦ ꯃꯥ ꯄꯥꯝꯕꯤꯗꯤ ꯌꯥꯝ ꯆꯥꯎꯔꯒ ꯌꯥꯝ ꯐꯩꯌꯦꯕ
ꯑ ꯍꯣ
ꯃꯍꯩꯗꯤ ꯑꯝꯇ ꯌꯥꯝ ꯄ
ꯑ ꯍꯧꯖꯤꯛꯇꯤ ꯄꯥꯟꯕꯩ ꯃꯇꯝ ꯋꯥꯠꯂꯤꯗꯅ
ꯍꯧꯖꯤꯛ ꯃꯇꯝ ꯅꯠꯇ꯭ꯔꯣ
ꯄꯔꯂꯤꯦ ꯑ ꯃꯊꯪ ꯊꯥ ꯃꯊꯪ ꯊꯥꯗ ꯐꯖꯅ ꯑꯅꯧꯕ ꯊꯥꯕꯅꯦ ꯐꯠꯇꯦꯕ ꯂꯩꯕꯥꯛꯇꯣ ꯂꯩꯍꯥꯎ ꯂꯩꯇꯕꯒꯤꯀꯣ
ꯑꯣ
ꯀꯩꯁꯨ ꯐꯠꯇꯦꯕ
ꯃꯥꯡ ꯆꯍꯤꯒꯤꯅꯤꯅꯦ ꯅꯍꯥꯟꯒꯤ
ꯎꯝ ꯎꯝ ꯃꯃꯥꯡ ꯆꯍꯤ ꯍꯒꯤꯅꯤ ꯍꯣꯏ
ꯑꯗꯨꯗꯣ ꯆꯍꯤ ꯀꯌꯥ ꯆꯠꯀꯦ
ꯑꯅꯤ ꯑꯍꯨꯝ ꯑꯗꯨꯝ ꯁꯤꯗ꯭ꯔꯗꯤ ꯑꯍꯨꯝꯒꯨꯝꯕꯗꯤ ꯆꯠꯄ ꯑꯄꯥ ꯃꯥꯂꯦ
ꯃꯊꯪ ꯆꯍꯤꯁꯨ ꯑꯃꯨꯛ ꯄꯥꯟꯒꯗ꯭ꯔꯣ
ꯄꯥꯟꯗꯧ ꯃꯥꯟꯅꯔꯦꯗ
ꯆꯍꯤ ꯀꯌꯥ ꯁꯨꯈ꯭ꯔꯒꯦ
ꯃꯃꯥꯡ ꯆꯍꯤꯗ ꯊꯥꯕꯅꯦ ꯀꯨꯝꯁꯤꯅ ꯆꯍꯤꯅꯤ
ꯑꯦ
ꯂꯩꯍꯥꯎꯗꯨ ꯂꯩꯇ꯭ꯔꯕꯅꯤꯅ ꯃꯥꯒꯤ ꯃꯅꯥꯒꯨꯝꯕꯗꯨꯁꯨ ꯌꯥꯝ ꯊꯣꯛꯇ꯭ꯔꯦꯕ ꯃꯥꯗꯤ
ꯑꯣ
ꯑꯗꯨꯗꯒꯤ
ꯇꯤꯒ ꯆꯅꯤꯉꯦ ꯆꯨꯖꯥꯛ ꯃꯇꯝ ꯍꯧꯖꯤꯛ ꯑꯁ ꯊꯕꯤꯒꯨꯝꯕ ꯃꯇꯝꯗꯀꯣ
ꯆꯠꯂꯣꯅꯦ ꯅꯪꯗꯤ ꯃꯃꯥꯡ ꯆꯍꯤꯁꯨ ꯆꯠꯇꯥꯏ ꯅꯆꯤꯟ ꯅꯅꯥꯎꯅꯕꯅꯦ
ꯑꯦ ꯍꯧꯖꯤꯛ ꯃꯇꯝꯗꯤ ꯆꯠꯄ ꯌꯥꯗꯦꯗꯅ
ꯏꯁ ꯃꯤ ꯌꯥꯝ ꯆꯠꯅꯔꯦ ꯁꯤꯕꯨ
ꯆꯠꯄ ꯐꯪꯗꯧ ꯃꯥꯟꯗ꯭ꯔꯦ ꯕꯔꯥ ꯂꯩꯇꯦ ꯕꯔꯥ ꯌꯥꯝ ꯇꯥꯡꯉꯦ ꯍꯥꯏꯌꯦꯦ
ꯀꯌꯥꯃꯨꯛ ꯍꯥꯏꯒꯦ
ꯆꯥꯃꯔꯤꯔꯥ ꯂꯧꯔꯦ ꯍꯥꯏꯌꯦꯦ
ꯋꯥ
ꯃꯤ ꯑꯃꯗ
ꯑꯁ
ꯑꯗꯨꯒꯤ ꯄꯩꯁꯥ ꯂꯩꯇꯕ ꯈꯣꯏꯗꯤ ꯆꯠꯄ ꯐꯪꯗꯦ ꯆꯥꯝꯃꯔꯤ ꯍꯥꯏꯕꯁꯦ ꯄꯩꯁꯥ ꯌꯥꯝꯕꯅꯦꯀꯣ
ꯍꯟꯗꯛ ꯍꯪꯒꯥ ꯍꯟꯗ ꯑꯣꯏꯔꯗꯤ ꯂꯤꯁꯤꯡ ꯑꯃꯒꯨꯝꯕ ꯋꯥ ꯍꯥꯏꯇꯥꯔꯦꯅꯦ
ꯎꯝ ꯑꯗꯨꯗꯅꯤ
ꯃꯣꯏ ꯀꯨꯝꯍꯩ ꯑꯃꯨ ꯂꯛꯑꯅꯤ
ꯎꯝ ꯊꯥ ꯑꯅꯤꯃꯨꯛꯇ ꯉꯥꯏꯔꯝꯕꯅꯤ
ꯍꯧꯖꯤꯛ ꯖꯨꯂꯥꯏ ꯑꯣꯒꯁ ꯑꯣꯒꯁ ꯑꯗꯨꯋꯥꯏꯗ ꯅꯠꯇ꯭ꯔꯣ ꯃꯣꯏꯅ ꯇꯧꯕꯗꯣ ꯑꯣ ꯑꯗꯨꯖ
ꯑꯗꯨꯒꯨꯝꯕ ꯀꯨꯝꯍꯩꯗꯗꯤ ꯑꯁ ꯆꯠꯄ ꯅꯨꯡꯉꯥꯏꯕꯅꯦꯍ ꯀꯩꯒꯤ
ꯅꯣꯏ ꯍꯦꯔꯣꯛ ꯑꯩꯈꯣꯏ ꯁꯨ ꯇꯧꯗꯣꯏ ꯅꯠꯇ꯭ꯔꯣ
ꯑ ꯆꯃꯅꯌꯦꯦꯝ ꯑꯣꯏꯣꯏ
ꯑꯣ ꯑꯣ ꯑꯣ ꯑꯣ
ꯃꯣꯏ ꯑꯦꯔꯤꯌꯥꯒꯤ ꯆꯞ ꯃꯥꯟꯅꯉꯦꯕ
ꯑꯗꯨꯗꯁꯨ ꯆꯠꯄ ꯌꯥꯔꯦꯅ ꯅꯪꯗꯤ
ꯁꯠꯄ ꯌꯥꯗ꯭ꯔꯦ
ꯃꯥꯗꯤ ꯆꯠꯀꯗ꯭ꯔꯣ
ꯆꯠꯂ ꯔꯣꯏꯗ
ꯑꯣ
ꯃꯇꯝ ꯀꯩꯅꯣ ꯇꯧꯕꯅꯤꯅ ꯈꯪꯗꯦ ꯑꯩꯈꯣꯏꯒꯤꯁꯨ ꯁꯨꯃꯥꯏꯅ ꯇꯧꯔꯗꯤꯀꯣ ꯅꯨꯡꯉꯥꯏꯗꯕ ꯍꯈꯣꯏꯗꯗꯤ ꯊꯥꯕ ꯆꯨꯝꯃꯤ ꯂꯩꯇꯕꯅꯤꯅ ꯃꯣꯔꯣꯛ ꯎꯝ
ꯑꯩꯈꯣꯏꯒꯤꯗꯤ ꯖꯒꯥ
ꯑꯗꯨꯅꯦ ꯑꯩꯈꯣꯏ ꯈꯨꯟꯒꯤꯗꯤꯁꯤꯡ ꯑꯣꯏꯔꯗꯤ ꯌꯥꯔꯦꯗ
ꯑꯦ ꯅꯣꯏꯁꯨ ꯊꯥꯕ꯭ꯔꯣ ꯍꯟꯗ
ꯎꯝ ꯊꯥꯏꯌꯦ ꯁꯤꯡꯗꯤ ꯐꯕ ꯃꯥꯜꯂꯦ ꯑꯩꯈꯣꯏ ꯈꯨꯟꯒꯤꯁꯦ ꯑꯗꯨ ꯑꯣꯏꯔꯁꯨ ꯍꯥꯔꯒꯨꯝꯕ ꯍꯥ ꯈꯔ ꯈꯔ ꯍꯥꯞꯄꯗꯤ ꯐꯕꯀꯣ
ꯑꯩꯈꯣꯏꯗꯤ ꯁꯨ ꯍꯥꯞ ꯍꯥꯞꯇꯦ ꯑꯩꯈꯣꯏꯗꯤ ꯆꯥꯅꯤꯉꯥꯏ ꯈꯇꯪ ꯊꯥꯕꯅꯤꯅ
ꯎꯝ ꯑꯩꯈꯣꯏꯗꯤ ꯈꯔ ꯌꯣꯟꯒꯅꯤ ꯌꯥꯝꯅꯗꯤ ꯆꯥꯗꯦꯗ ꯑꯩꯈꯣꯏꯗꯤ ꯀꯔꯤ ꯍꯥꯏꯁꯤꯔꯥ ꯁꯥ ꯉꯥꯒꯨꯝꯕ ꯆꯥꯕ ꯌꯥꯝ ꯇꯣꯏꯅ ꯆꯥꯕꯁꯤꯡꯅ ꯑꯗꯨꯝ ꯁꯤꯡꯒꯨꯝꯕ
ꯑꯁ ꯑꯩꯈꯣꯏꯗꯤ ꯑꯩꯈꯣꯏꯗꯤ ꯌꯥꯝ ꯆꯥꯏꯌꯦ ꯁꯤꯡꯗꯣ ꯁꯥ ꯉꯥ ꯌꯦꯟꯖꯥꯡ ꯅꯠꯇ꯭ꯔꯁꯨꯀꯣ ꯑꯗꯨꯝ ꯀꯥꯡꯁꯣꯏꯒꯨꯝꯕꯗꯁꯨ ꯈꯤꯇꯪ ꯈꯤꯇꯪ ꯑꯣꯏꯔꯁꯨ ꯑꯗꯨꯝ ꯍꯥꯞꯄꯣ
ꯎꯝ ꯑꯁ ꯍꯥꯎꯇꯦ ꯍꯥꯞꯇꯦꯗ ꯑꯩꯈꯣꯏꯗꯤ ꯀꯩꯩꯅꯣ ꯎꯝ ꯍꯋꯥꯏ ꯆꯝꯐꯨꯠꯀꯨꯝꯕꯗꯗꯤ ꯍꯥꯞꯄꯦ
ꯑꯗꯨꯝ ꯀꯥꯡꯁꯣꯏꯒꯨꯝꯕꯗꯁꯨ ꯍꯥꯞꯄꯅꯦ ꯍꯥꯎꯕꯅꯦ
ꯑꯩꯈꯣꯏꯗꯤ
ꯑꯦ ꯑꯩꯈꯣꯏꯗꯤ ꯑꯗꯨꯝ ꯍꯥꯞꯄꯦ ꯑꯩꯗꯤ ꯑꯌꯥꯝꯕ ꯑꯗꯨꯗꯣ ꯁꯤꯡ ꯁꯤꯡ ꯌꯦꯟꯁꯥꯡꯗ ꯍꯥꯞꯄꯗꯣ ꯑꯩꯈꯣꯏ ꯍꯛꯆꯥꯡꯒꯤ ꯌꯥꯝ ꯐꯩ ꯍꯥꯏꯕꯅꯦ
ꯆꯉꯥꯁꯨ ꯌꯥꯝ ꯐꯩ ꯍꯥꯏꯌꯦ ꯆꯉꯥꯡꯒꯨꯝꯕꯗ ꯍꯥꯞꯄꯔꯣꯀꯣ
ꯎꯝ
ꯍꯛꯆꯥꯡ ꯌꯥꯝ ꯐꯩꯌꯦ ꯍꯥꯏꯌꯦꯕ ꯑꯩꯈꯣꯏꯗꯤ ꯀꯩꯅꯣ ꯌꯥꯝ ꯐꯪꯕꯅꯤꯅ ꯑꯗꯨꯒꯨꯝꯕꯗꯨ ꯇꯧꯅꯤꯡꯗꯕ ꯃꯤꯁꯤꯡ ꯐꯪꯗꯕ ꯃꯐꯝꯗꯗꯤ ꯑꯗꯨꯒꯨꯝꯕꯁꯨ ꯌꯥꯝ ꯀꯩꯅꯣ ꯇꯧꯕꯅꯦ
ꯑꯁ ꯎꯝ꯫
ꯀꯣꯏꯗꯤ ꯌꯥꯝ ꯐꯪꯕ ꯎꯝ ꯍꯣꯏ ꯑꯗꯨꯒ ꯇꯦꯖꯄꯇꯥꯗꯨꯁꯨ ꯀꯣ ꯃꯤꯗꯤ ꯃꯅꯥ ꯃꯤ ꯑꯍꯨꯝ ꯐꯥꯎꯕ ꯑꯗꯨꯝ ꯇꯥꯡꯅ ꯐꯩꯌꯦ ꯐꯪꯉꯦ ꯍꯥꯏꯌꯦꯕ ꯑꯩꯈꯣꯏꯗꯤ꯫ ꯌꯥꯝ ꯐꯪꯕꯅꯤꯅ ꯊꯣꯏꯗꯣꯛꯅ ꯈꯟꯗꯕ ꯑꯩꯈꯣꯏꯅ꯫
ꯑꯣ.......
ꯑꯗꯨꯅꯤꯗꯥꯛ꯫
ꯍꯛꯆꯥꯡꯒꯤ ꯀꯥꯟꯅꯩ ꯍꯥꯏꯕꯁꯦ ꯈꯪꯗꯕ ꯑꯩꯈꯣꯏꯁꯦ ꯐꯥꯕ ꯄꯣꯠꯁꯦ ꯍꯥꯔꯒꯤ꯫ ꯄꯣꯠ ꯅꯗꯕ ꯌꯥꯝ ꯐꯕ
ꯀꯐꯣꯏ ꯍꯥꯏꯕ꯭ꯔꯥ꯫
ꯑꯥ꯫
ꯑꯩꯈꯣꯏ ꯃꯅꯥꯛꯀꯤꯗꯣ ꯌꯥꯝ ꯄꯥꯜꯂꯦ ꯃꯥꯒꯤ ꯃꯆꯤ ꯍꯥꯏꯕ꯭ꯔꯥ꯫
ꯎꯝ꯫
ꯑꯗꯨꯁꯨ ꯇꯦꯛꯀꯦ ꯇꯧꯔꯕꯅꯦ ꯃꯣꯏꯒꯤꯗꯣ ꯀꯩꯅꯣꯒꯤꯗꯣ ꯑꯩꯈꯣꯏ ꯃꯅꯥꯛꯀꯤꯗꯣ ꯂꯥꯏꯈ꯭ꯣꯔꯝꯕꯤ ꯈꯣꯏꯒꯤꯗꯣ꯫ ꯁꯤꯟꯕꯗꯣ ꯎꯝ ꯍꯥꯎꯋꯦ ꯑꯗꯣ ꯑꯁ꯫ ꯀꯩꯅꯣ ꯌꯦꯟꯗꯦꯝꯒ ꯇꯧꯔꯒ ꯀꯣ꯫
ꯆꯥꯅꯤꯡꯉꯦ ꯍꯤ ꯍꯤ ꯃꯍꯤꯗꯣ ꯊꯛꯅꯤꯡꯉꯦ꯫
ꯌꯥꯝ ꯄꯥꯟꯕ ꯃꯥꯜꯂꯦ ꯃꯣꯏꯒꯤ꯫
ꯗꯣ ꯍꯧꯖꯤꯛ ꯎꯝ ꯆꯥꯕ ꯃꯇꯝ ꯑꯣꯏꯔꯕꯣ꯫
ꯎꯝ ꯋꯥꯠꯂꯤ꯫
ꯅꯤꯒꯦ ꯇꯧꯕꯅꯦ꯫ ꯑꯁ ꯊꯥꯅꯤꯡꯉꯦ ꯑꯩꯗꯤ ꯑꯗꯨꯗꯣ꯫
ꯑꯁ ꯀꯩꯅꯣ ꯆꯥꯎꯕꯗꯣ ꯌꯥꯝꯅ ꯀꯩꯅꯣ ꯇꯧꯋꯦꯕ ꯌꯥꯝ ꯊꯨꯅ ꯆꯥꯎꯗꯦꯕ ꯃꯣꯏꯗꯤ꯫
ꯑꯣ ꯀꯩꯒꯤꯣꯖꯅꯣ
ꯀꯥꯟꯗꯦ ꯑꯩꯈꯣꯏꯒꯤꯁꯨ ꯑꯅꯤ ꯊꯥꯕꯅꯦꯕꯀꯣ ꯑꯗꯨꯝ ꯃꯞ ꯄꯥꯟꯗꯤ ꯁꯥꯠꯂꯒ ꯃꯍꯩꯗꯤ ꯄꯥꯟꯕ ꯉꯝꯗꯦꯕ ꯀꯔꯤꯒꯤꯔ ꯈꯪꯗꯦ ꯗꯥꯎꯔꯤꯕꯒꯤꯔ ꯈꯪꯗꯦ
ꯊꯥꯅꯤꯡꯉꯦ ꯑꯩꯁꯨ ꯑꯗꯨ ꯃꯅꯥ ꯆꯥ ꯆꯥ ꯊꯛꯄꯗꯨꯁꯨ ꯑꯗꯨꯝ ꯍꯥꯎꯋꯦꯅ ꯃꯅꯝ꯫ ꯗꯣ ꯅꯨꯡꯁꯤꯔꯒ꯫ ꯑꯉꯥꯡ ꯑꯣꯏꯔꯤꯀꯥꯟꯗꯗꯤ ꯑꯁ ꯁꯤꯒꯨꯝꯕꯒ ꯆꯥꯒ ꯊꯛꯄ ꯐꯪꯉꯗꯤ ꯌꯥꯝ ꯍꯔꯥꯎꯔꯒ꯫
ꯀꯩꯅꯣ ꯎꯝ ꯂꯩꯒꯤ ꯆꯥꯗꯣ ꯊꯛꯄ ꯐꯪꯕ꯭ꯔꯅ꯫
ꯊꯛ ꯐꯪꯗꯦ꯫
ꯌꯥꯝ ꯑꯗꯨꯁꯨ ꯊꯛꯄ ꯌꯥꯝ ꯍꯥꯎꯋꯦ꯫
ꯅꯪ ꯊꯛꯄ꯭ꯔꯣ꯫
ꯍꯣꯏ ꯀꯩꯅꯣ ꯑꯩꯈꯣꯏ ꯎꯝ꯫ ꯑꯩꯈꯣꯏ ꯈꯨꯟ ꯀꯩꯅꯣ ꯂꯦꯞꯄꯤꯗꯅ ꯑꯗꯨ ꯏꯃꯥꯒꯤ ꯏꯃꯥ ꯆꯠꯇꯦꯕ ꯑꯩ ꯑꯣꯏꯅ꯫ ꯆꯠꯂꯦꯕ ꯑꯗꯨ ꯃꯇꯝꯗ꯫
ꯎꯝ
ꯅꯨꯄꯤ ꯑꯃꯗꯣ ꯈꯪꯕ꯭ꯔꯥ꯫
ꯎꯝ꯫
ꯑꯗꯨꯅ ꯂꯩꯒꯤ ꯆꯥꯅꯦ ꯍꯥꯏꯅ ꯄꯨꯔꯛꯄꯨꯀꯣ꯫ ꯂꯩꯁꯨ ꯂꯩꯁꯨ ꯌꯥꯎꯋꯦ ꯆꯥꯗ ꯌꯥꯝ ꯍꯥꯎꯋꯦ꯫ ꯊꯛꯄ ꯀꯥꯟꯗ ꯑꯣ ꯑꯣ ꯑꯣ ꯑꯣ ꯑꯗꯨꯃꯥꯏꯅ ꯇꯧꯋꯤ ꯍꯣꯏ꯫
ꯎꯝ ꯑꯗꯣ ꯆꯥ ꯊꯛ ꯄꯗꯣ ꯑꯗꯨ ꯂꯩꯗꯣ꯫ ꯑꯩꯈꯣꯏꯔꯣꯝꯗ ꯄꯪꯍꯧ ꯍꯧꯕ ꯃꯥꯏꯀ꯭ꯔꯣꯐꯣꯟ ꯃꯥꯟꯕ ꯂꯩ꯫ ꯑꯗꯨꯁꯨ ꯃꯤ ꯊꯛꯅꯩꯅꯦ꯫
ꯈꯪꯗꯦ ꯑꯗꯨꯗꯤ꯫
ꯑꯁ ꯌꯨꯇ꯭ꯌꯨꯕꯇ ꯑꯩ ꯌꯥꯝ ꯎꯋꯦ ꯌꯥꯝ ꯊꯛ
ꯑꯦ ꯑꯩꯈꯣꯏ ꯈꯨꯟꯗ ꯑꯗꯨꯝ ꯂꯩꯕꯁꯤꯡ ꯑꯗꯨꯝ ꯄꯪꯆꯥꯥ ꯆꯥꯕ ꯃꯥꯜꯂꯤ ꯃꯤꯗꯤ ꯑꯩꯈꯣꯏꯗꯤ ꯆꯥꯗꯕꯅꯤꯅ ꯀꯣ ꯆꯥꯕ ꯌꯥꯕ ꯉꯥꯛꯇꯅꯦꯕ ꯑꯩꯈꯣꯏꯅ ꯆꯥꯗꯕꯒꯤꯅꯦꯕ꯫